ꯍꯥꯎ ꯇꯥꯏ ꯇꯥꯏ ꯇꯥꯏ ꯇꯥꯏ
ꯑꯣ ꯑꯣ ꯑꯣ ꯀꯩꯗꯧꯔꯝꯃꯤꯅꯣ
ꯀꯩꯝ ꯇꯧꯗꯦꯗ ꯁꯨꯝ ꯂꯩꯔꯝꯕꯅꯤ ꯅꯪꯗꯤ
ꯑꯣ ꯑꯩꯁꯨ ꯆꯥꯛ ꯌꯦꯟꯁꯥꯡ ꯊꯣꯡ ꯂꯣꯏꯔꯒ ꯑꯗꯨꯝ ꯐꯝꯃꯝꯕꯅꯦꯗ ꯐ꯭ꯔꯤ ꯈꯤꯇꯪ ꯂꯩꯔꯒ ꯀꯣ
ꯀꯔꯤ ꯀꯔꯤ ꯌꯦꯟꯁꯥꯡ ꯊꯣꯡꯉꯤꯅꯣ
ꯑꯥ ꯀꯥꯡꯁꯣꯏ ꯑꯃ ꯗꯥꯜ ꯑꯃ ꯊꯣꯡꯉꯦ ꯃꯣꯔꯣꯛ ꯃꯩꯄ ꯑꯃꯒ
ꯀꯩꯒꯤꯅꯣ ꯍꯟꯖꯥꯡ ꯑꯅꯤ ꯊꯣꯡꯉꯤ
ꯑꯗꯨꯝ ꯀꯥꯡꯁꯣꯏ ꯆꯥꯅꯤꯡꯗꯕꯅ ꯑꯗꯨꯝ ꯀꯩꯅꯣ ꯗꯥꯜ ꯆꯥꯕ ꯗꯥꯜꯗꯤ ꯑꯗꯨꯝ ꯀꯩꯅꯣ ꯍꯦꯜꯗꯤꯁꯨ ꯑꯣꯏꯕꯅꯤꯅꯀꯣ
ꯎꯝ
ꯑꯗꯨꯅ ꯑꯩꯅ ꯑꯅꯤ ꯊꯣꯛꯑꯒ ꯊꯣꯡꯕ
ꯐꯩ ꯐꯩ
ꯅꯪꯗꯤ ꯕ꯭ꯔꯦꯛꯐꯥꯁ ꯆꯥꯔ꯭ꯕꯣ
ꯆꯔꯦ
ꯑꯣ ꯀꯩꯀꯩ ꯆꯥꯔꯒꯦ
ꯇꯟ ꯑꯣꯏꯅ ꯆꯥꯏꯌꯦꯗ ꯇꯟ ꯂꯩꯔꯒ ꯅꯪꯗꯤ
ꯑꯩꯗꯤ ꯆꯥ ꯊꯛꯑꯦ ꯆꯥ ꯊꯛꯑꯒ ꯕꯤꯁꯀꯤꯠ ꯀꯨꯝꯕ ꯈꯔ ꯂꯥꯏꯠ ꯑꯣꯏꯅ ꯆꯥꯏ ꯑꯩ ꯕ꯭ꯔꯦꯛꯐꯥꯁꯁꯤꯗꯤꯀꯣ
ꯈꯣꯏ ꯆꯥꯛꯀ ꯊꯨꯝ ꯊꫭꯡꯗ꯭ꯔꯤꯅꯤ ꯑꯈꯣꯢꯗꯤ
ꯑꯣ ꯑꯣ ꯅꯪ -ꯅꯪꯅ ꯆꯥꯛ ꯏꯟꯁꯥꯡ ꯊꯣꯡꯉꯤꯔꯣ
ꯑꯩꯅ ꯊꯣꯡꯗꯣꯏꯅꯦ
ꯑꯣ ꯌꯥꯝ -ꯌꯥꯝ ꯐꯩꯌꯦꯅꯦ
ꯀꯩ -ꯀꯩ ꯃꯊꯦꯜ ꯊꯣꯡꯗꯣꯏꯅꯣ ꯉꯁꯤꯗꯤ
ꯗꯥꯜ ꯇꯧꯗꯣꯏꯅꯤꯗ ꯑꯈꯣꯏꯁꯨ
ꯗꯥꯜꯅ ꯑꯗꯨꯝ ꯂꯥꯏꯁꯨ ꯂꯥꯏꯕ ꯍꯦꯜ-
ꯃꯥꯅꯤ ꯎꯝ ꯊꯨꯅꯁꯨ ꯂꯣꯏꯕꯀꯣ ꯃꯇꯝꯁꯨ ꯆꯪꯗꯦ ꯆꯥꯏ -ꯆꯥꯏ ꯆꯥꯏ ꯆꯥꯏ ꯂꯣꯏ ꯆꯥꯏꯌꯦ
ꯑꯣ ꯑꯦ ꯅꯪꯒꯤ ꯀꯩꯅꯣ ꯈ꯭ꯋꯥꯏꯗꯒꯤ ꯁ꯭ꯄꯦꯁ꯭ꯌꯦꯜ ꯅꯪꯅ ꯈ꯭ꯋꯥꯏꯗꯩꯩ ꯍꯩꯕ ꯃꯊꯦꯟꯁꯤꯗꯤ ꯀꯩꯅꯣ
ꯊꯣꯡꯕꯗꯔꯣ ꯍꯥꯏꯖꯦ
ꯑꯥꯎ ꯊꯣꯡꯕꯗ
ꯗꯥꯜ ꯇꯥꯔꯦꯗꯅ ꯑꯗꯨꯗꯤ
ꯑꯣ ꯑꯣ
ꯗꯥꯜꯅ ꯈꯔ ꯇꯣꯏꯅ ꯊꯣꯡꯉꯦ
ꯑꯣ ꯎꯝ ꯑꯣꯀꯦ ꯑꯣꯀꯦ
ꯅꯪꯒꯤꯗꯤ
ꯑꯩꯒꯤꯗꯤ ꯀꯩ ꯍꯥꯏꯗꯣꯏꯅꯣ ꯈꯪꯗꯦꯗ ꯑꯗꯨꯝ ꯀꯥꯡꯁꯣꯏꯅ ꯑꯅꯝꯕ ꯑꯗꯨꯝ ꯑꯩꯅ ꯑꯗꯨꯝ ꯄꯥꯝꯖꯩ ꯍꯥꯏꯕ ꯇꯥꯔꯦ ꯀꯥꯡꯁꯣꯏꯁꯦ ꯗꯥꯜꯁꯦ ꯈꯔ ꯇꯣꯏꯅ ꯑꯞ - ꯀꯩꯅꯣ ꯆꯥꯔꯕꯒꯤ ꯀꯥꯡꯁꯣꯏꯁꯦ ꯑꯗꯨꯝ ꯑꯩꯅ ꯑꯗꯨꯝ ꯄꯥꯝꯖꯩ ꯏꯔꯣꯟꯕꯁꯨ ꯑꯗꯨꯝ ꯄꯥꯝꯃꯦ
ꯑꯥ ꯅꯣꯏ ꯀꯩꯅꯣ ꯇꯧꯕ꯭ꯔꯥ ꯑꯥ ꯀꯥꯡꯁꯣꯏ ꯊꯣꯡꯕꯗ ꯁꯥ ꯍꯥꯞꯄ꯭ꯔꯥ
ꯑꯥ ꯀꯥꯡꯁꯣꯏ ꯊꯣꯡꯕꯗ ꯁꯥ ꯍꯥꯞꯄꯦ ꯁꯥ ꯑꯀꯪꯕꯗꯣ ꯑꯗꯨ ꯍꯥꯞꯄꯦ ꯑꯗꯣ - ꯒ ꯃꯔꯛ ꯃꯔꯛꯇꯗꯤ ꯑꯗꯨꯝ ꯉꯥꯁꯨ ꯉꯥꯁꯨ ꯍꯥꯞꯄꯦ ꯊꯥ -ꯅꯪ ꯑꯥ ꯀꯥꯡꯁꯣ - ꯅꯣꯏꯗ ꯁꯥ ꯑꯀꯪꯕ ꯍꯥꯞꯄꯗꯣ ꯅꯪ ꯆꯥꯗ꯭ꯔꯤꯕꯣ
ꯆꯥꯔꯦ ꯆꯥꯔꯦ
ꯑꯣ ꯌꯥꯝ ꯍꯥꯎꯕꯅꯦ
ꯍꯥꯎꯋꯦ ꯍꯥꯎꯋꯦ ꯑꯗꯨꯅ ꯍꯥꯎꯋꯦ
ꯑꯥ ꯃꯥꯒꯤ ꯇꯦꯁꯇꯨ ꯑꯗꯨꯝ ꯀꯩ ꯍꯥꯏꯁꯤꯔꯥ ꯍꯦꯟꯅ ꯑꯥꯎ ꯑꯗꯨꯃꯥꯏ ꯇꯧꯕꯅꯦ ꯑꯗꯣ ꯑꯩꯅ ꯉꯥ ꯑꯀꯪꯕ ꯍꯥꯏꯔꯒꯗꯤ ꯑꯥ ꯀꯩ ꯍꯥꯏꯁꯤꯔꯥ ꯃꯨꯀꯥ ꯉꯥꯗꯣ ꯑꯠ ꯑꯥ ꯃꯆꯥ ꯃꯆꯥ ꯌꯦꯂꯣꯋꯤꯁ ꯑꯣꯏꯔꯒ ꯑ ꯑꯗꯨ -ꯑꯗꯨꯅ ꯈ꯭ꯋꯥꯏꯗꯒꯤ ꯑꯩ -ꯑꯩꯗꯤ ꯄꯥꯝꯃꯦ ꯑꯠ - ꯇꯩꯗꯤ ꯑꯥ ꯏꯟꯁꯥꯡꯗ ꯊꯥꯛꯄꯗ ꯉꯥ ꯃꯅꯝ ꯌꯥꯝꯅ ꯀꯩꯅꯣ ꯈꯪꯗꯦ ꯃꯅꯝ ꯑꯃ ꯊꯣꯛꯄꯗꯣ
ꯎꯝ
ꯑꯗꯨ ꯑꯩ ꯈꯤꯇꯪ ꯍꯩꯅꯗꯦ ꯑꯗꯨ ꯃꯨꯀꯥ ꯉꯥꯗꯨꯅꯗꯤ ꯑꯗꯨꯝ ꯑꯥ ꯈ꯭ꯋꯥꯏꯗꯒꯤ ꯑꯩꯅ ꯄꯥꯝꯖꯩ ꯍꯥꯎꯖꯨ ꯍꯥꯎꯕ ꯑꯥꯎ ꯃꯍꯤꯗꯨꯁꯨ ꯑꯗꯨꯝ ꯍꯥꯎꯋꯦ ꯎꯝ ꯑꯗꯨꯝ ꯍꯥꯎ
ꯆꯥꯛ ꯀꯔꯝ ꯀꯥꯟꯅ ꯆꯥꯗꯣꯏꯅꯣ ꯅꯨꯡꯗꯤ
ꯑꯗꯨꯝ ꯉꯥꯏꯍꯥꯛ ꯂꯩꯔꯒ ꯉꯥꯏꯍꯥꯛ ꯂꯩꯔꯒ ꯑꯗꯨꯝ ꯆꯥꯔꯅꯤ ꯅꯥꯏꯟ ꯊꯥꯔꯇꯤ
ꯎꯝ ꯕꯣꯜꯒ ꯌꯦꯡꯗ꯭ꯔꯣ ꯪꯗꯤꯦ ꯣꯜꯒꯦ ꯌꯦꯟꯗ꯭ꯔꯥꯎ
ꯑꯣꯕꯥꯥꯏꯒꯣ ꯀꯣ
ꯎꯝ
ꯕꯣꯜ ꯕꯣꯜꯁꯦ ꯑꯩ ꯌꯦꯡꯗꯦ ꯍꯥꯏꯇꯥꯔꯦ
ꯀꯩꯒꯤꯅꯣ ꯕꯣꯠ
ꯄꯣꯜ ꯌꯦꯡꯕꯁꯦ ꯑꯩꯅ ꯀꯩ ꯍꯥꯏꯁꯤꯔꯥ ꯎꯝ ꯑ ꯈꯔ ꯌꯥꯝꯅ ꯄꯥꯝꯖꯕꯗꯤ ꯑꯣꯏꯗꯦꯕꯀꯣ ꯑꯣꯣ ꯑꯗꯨꯕꯨ ꯄ꯭ꯂꯦꯌꯔꯁ ꯈꯔꯕꯨꯗꯤ ꯑꯗꯨꯝ ꯀꯩꯅꯣ ꯄꯥꯝꯕꯕꯨꯗꯤ ꯂꯩ ꯑꯗꯨ ꯐꯨꯠꯕꯣꯜ ꯑꯣꯏꯅ ꯑꯗꯨꯝ ꯐꯝꯃꯒ ꯌꯦꯡꯕꯗ ꯈꯪꯗꯦꯗ ꯑꯩꯈꯣꯏ ꯐꯦꯃꯤꯂꯤꯗꯨꯗ ꯃꯤ ꯃꯌꯥꯝ ꯄꯨꯜꯂꯒ ꯐꯝꯃ ꯌꯦꯡꯉꯗꯤ ꯑꯗꯨꯝ ꯏꯟꯇꯔꯦꯁ ꯂꯩꯔꯛꯄꯁꯨ ꯌꯥ ꯑꯗꯨꯕꯨ ꯀꯩꯁꯨ ꯑꯗꯨꯝ ꯍꯥꯏꯥꯏꯅꯁꯨ ꯂꯩꯇꯕꯅꯤꯅ ꯐꯦꯃꯤꯂꯤꯗꯀꯣ ꯑꯗꯨꯅ ꯄꯥꯛ ꯌꯦꯡꯗꯦ
ꯅꯪꯅ ꯑꯍꯥꯟꯕꯅꯤ ꯐꯨꯠꯕꯣꯜ ꯌꯦꯡꯗꯦ ꯍꯥꯏꯔꯛꯏꯁꯦ
ꯂꯩꯔꯝꯅꯤꯗ ꯑꯩ ꯑꯩ ꯉꯥꯛꯇ
ꯑꯩꯒꯤ ꯊꯦꯡꯅꯕ ꯑꯩ ꯍꯥꯏꯗꯤ ꯊꯦꯡꯅꯕꯗꯀꯣ ꯂꯣꯏꯅ ꯌꯦꯡꯉꯦ ꯂꯣꯏ ꯍꯥꯏꯌꯦꯕ ꯅꯪꯅ ꯑꯍꯥꯟꯕꯅꯤ ꯌꯦꯡꯗꯦ ꯍꯥꯏꯔꯛꯏꯁꯦ
ꯑꯗꯨꯖꯅꯦ ꯁ꯭ꯇꯦꯇꯁ ꯃꯌꯥꯝꯗꯗꯤ ꯌꯥꯝ ꯃꯤ ꯃꯌꯥꯝꯁꯦ ꯎꯅꯩꯌꯦꯕ ꯑꯁ ꯑꯗꯨꯃꯥꯏꯅ ꯑꯁꯤꯅ ꯉꯝꯗꯣꯏꯅꯦ ꯁꯤ ꯕꯦꯠꯇꯤꯡꯒꯨꯝꯕ ꯇꯧꯔꯒ ꯁ꯭ꯇꯦꯇꯁꯄꯨꯗꯤ ꯎꯅꯩ ꯑꯗꯨꯕꯨ ꯎꯝ ꯑꯩꯗꯤ ꯑꯗꯨꯒꯨꯝꯕ ꯀꯩꯅꯣ ꯈꯪꯗꯦ ꯏꯟꯇꯔꯦꯁꯇꯣ ꯍꯥ ꯀꯔꯝ ꯀꯥꯟꯗ ꯂꯣꯏꯗꯣꯏꯅꯣ ꯀꯩꯅꯣ ꯋꯥꯔꯜ ꯀꯞꯁꯤꯕꯣ
ꯍꯧꯖꯤꯛ ꯔꯥꯎꯟ ꯑꯣꯐ ꯁꯤꯛꯁꯇꯤꯟ ꯁꯥꯟꯅꯔꯤꯕꯅꯦ ꯑꯗꯨꯒꯤ ꯃꯊꯪ ꯀ꯭ꯋꯥꯇꯔ ꯐꯥꯏꯅꯦꯜ ꯁꯥꯟꯅꯔꯅꯤ ꯑꯗꯩ ꯁꯦꯃꯤ ꯐꯥꯏꯅꯦꯜ ꯐꯥꯏꯅꯦꯜ ꯂꯣꯏꯔꯅꯤꯗ ꯈꯪꯍꯧꯁꯨ ꯑꯗꯨꯝ ꯍꯧꯖꯤꯛ ꯍꯧꯖꯤꯛꯀꯤ ꯍꯧꯖꯤꯛ ꯊꯥ ꯃꯅꯨꯡꯁꯤꯗ ꯑꯗꯨꯝ ꯂꯣꯏꯔꯅꯤ
ꯑꯣ ꯑꯣ ꯑꯣ
ꯃꯃꯥꯡ ꯊꯥꯗꯒꯤ ꯍꯧꯕꯅꯤꯗꯅ ꯂꯣꯏꯔꯅꯤ ꯑꯗꯨ ꯃꯁꯤ
ꯃꯤ ꯃꯤ ꯈꯔꯗꯤ ꯑꯩꯈꯣꯏꯅ ꯈꯪꯅꯕ ꯃꯤ ꯈꯔꯗꯤ ꯃꯈꯣꯟꯐꯥꯎ ꯂꯣꯏꯅ ꯁꯤꯔꯕ ꯃꯥꯜꯂꯦꯗ ꯂꯥꯎꯕꯗ ꯌꯦꯡꯗꯅꯀꯣ
ꯎꯝ ꯇꯧꯒꯤ ꯈꯨꯁꯨ ꯂꯥꯛꯑꯣꯒꯣꯜꯗ ꯆꯜꯂꯒꯥꯟꯗ ꯅꯨꯡꯉꯥꯏ ꯑ ꯉꯁꯥꯏ ꯑꯍꯤꯡꯗꯤ ꯌꯦꯡꯉꯤꯅꯦ ꯅꯣꯡꯉꯥꯜꯂꯝꯗꯥꯏꯗ
ꯑꯣ ꯑꯥ
ꯋꯥꯟ ꯊꯥꯔꯇꯤꯗꯩ ꯑꯃ ꯌꯦꯡꯉꯦ
ꯑꯥ
ꯑꯗꯨꯒ ꯁꯤꯛꯁ ꯊꯥꯔꯇꯤꯗ ꯑꯃ ꯑꯅꯤ ꯃꯦꯠꯁ ꯑꯅꯤ ꯂꯩꯕꯅꯦ ꯑꯁꯤ ꯌꯦꯡꯉꯦ
ꯇꯨꯝꯃꯝꯃꯔꯣꯏꯅꯦ ꯑꯗꯨꯗꯤ
ꯁꯤꯛꯁ ꯊꯥꯔꯇꯤꯒꯤꯗꯨꯗꯤ ꯐꯨꯜ ꯃꯦꯁ ꯌꯦꯡꯉꯦ ꯑꯗꯨꯝ ꯑꯗꯨꯒ ꯋꯥꯟ ꯊꯥꯔꯇꯤꯒꯤꯗꯨꯅ ꯑꯩꯗꯤ ꯄꯨꯡ ꯅꯥꯏꯟꯇꯤꯟ ꯇꯔꯦ ꯇꯨꯝꯕꯤꯗꯅ
ꯑꯥ
ꯑꯗꯨꯒ ꯄꯨꯡ ꯑꯅꯤꯗ ꯍꯧꯒꯠꯂꯛꯑꯦ
ꯑꯣ
ꯑꯗꯨꯒ ꯑꯅꯤꯗ ꯌꯦꯡꯉꯦ ꯉꯥꯏꯍꯥꯛꯇꯤ ꯇꯨꯝꯃꯤꯗ
ꯐꯖ ꯐꯖꯅ ꯃꯦꯅꯦꯖ ꯇꯧꯕꯋꯤꯅꯦ ꯑꯗꯨꯗꯤ ꯅꯪꯒꯤ ꯇꯨꯝꯃꯁꯨ ꯀꯥꯏꯗꯕꯤ
ꯇꯨꯝꯗꯗꯤ ꯑꯃꯨꯛ ꯋꯥꯗꯣꯏꯕ ꯅꯣꯡꯉꯥꯜꯂꯛꯄ ꯑꯩꯗ ꯏꯁꯥ ꯑꯗꯨ ꯑꯗꯣ ꯏꯃꯥꯟꯅꯕꯅꯕꯣꯏꯗꯤ ꯁꯨꯛꯇꯨꯝ ꯇꯨꯝꯗꯕ ꯌꯥꯎꯋꯦ ꯍꯥꯏꯕ ꯃꯣꯏꯗꯤ ꯑꯗꯣ ꯉꯥꯏꯔꯒꯅꯦ
ꯍ
ꯑꯗꯨꯝ ꯌꯦꯡꯉ ꯂꯩꯗꯣꯏꯅꯤ ꯇꯨꯝꯗꯕꯤꯗ ꯃꯣꯏꯗꯤ ꯉꯝꯃꯦ ꯍꯥꯏꯕ ꯑꯗꯨꯝꯅꯤ ꯑꯩꯗꯤ ꯉꯝꯗ꯭ꯔꯦ ꯍꯥꯏꯅ ꯑꯗꯨꯃꯥꯏꯅ ꯇꯧꯋꯤ
ꯑꯃꯅꯤꯅꯦ ꯑꯗꯨꯗꯤ ꯐꯨꯠꯕꯣꯜ ꯌꯦꯡꯕꯗ ꯐꯖꯅ
ꯎꯝ ꯑꯁ ꯃꯥꯟꯅꯕ ꯅꯥꯕ ꯌꯥꯎꯅꯈ꯭ꯔꯕꯅꯤ ꯌꯥꯝ ꯅꯨꯃꯤꯠ ꯅꯤ ꯍꯨꯝꯅꯤ ꯂꯦꯞꯇꯕꯤꯗꯀꯣ ꯑꯗꯨꯝ ꯇꯧꯕꯒꯤ ꯍꯣꯔꯦꯟꯁꯨ ꯇꯨꯋꯦꯜꯞ ꯊꯥꯔꯇꯤ ꯑꯣꯏ ꯃꯥꯜꯂꯦ ꯍꯣꯔꯦꯟꯅ
ꯑꯣ
ꯇꯨꯋꯦꯜꯞ ꯊꯥꯔꯇꯤꯗ ꯑꯃ ꯑꯗꯨꯒ ꯐꯥꯏꯞ ꯊꯥꯔꯇꯤꯔ ꯀꯩꯅꯣꯝ ꯑꯣꯏ ꯐꯥꯏꯚ ꯑꯦ ꯑꯦꯝ ꯐꯥꯏꯚ ꯊꯥꯔꯇꯤ ꯑꯦ ꯑꯦꯝꯗ ꯑꯃ ꯑꯣꯏꯕꯅꯤ ꯑꯅꯤꯅꯤ ꯍꯌꯦꯡ
ꯑ ꯑꯗꯨ ꯅꯪ ꯅꯪꯒꯤ ꯀꯩꯅꯣ ꯐꯦꯕꯔꯥꯏꯠ ꯄ꯭ꯂꯦꯌꯔ ꯍꯥꯏꯒꯗ꯭ꯔꯥ ꯅꯪꯒꯤ ꯑꯥꯏꯗꯜ ꯍꯥꯏꯒꯗ꯭ꯔꯥ ꯑꯗꯨꯗꯤ ꯀꯅꯥ ꯑꯣꯏꯗꯣꯏꯅꯣ
ꯑꯥꯏꯗꯜ ꯑꯥꯏꯗꯜꯗꯤ ꯑꯩꯒꯤꯗꯤ ꯀꯩꯅꯣꯗ ꯀꯂꯝꯕꯤꯌꯥꯒꯤꯗ ꯌꯥꯎꯋꯦ ꯀꯂꯝꯕꯤꯌꯥ ꯄ꯭ꯂꯦꯌꯔꯅꯦ
ꯀ ꯀꯅꯥꯅꯣꯃꯤꯗꯣ
ꯖꯦꯝꯁ ꯔꯣꯗ꯭ꯔꯤꯒꯦꯁ ꯍꯥꯏꯅ
ꯑꯣ ꯑꯩꯗꯤ ꯈꯪꯉꯔꯣꯏ ꯑꯩꯅ ꯈꯪꯉꯤ ꯑꯩꯅ ꯐꯨꯠꯕꯣꯜ ꯄ꯭ꯂꯦꯌꯔ ꯈꯪꯕ ꯃꯃꯤꯡꯁꯦ ꯑꯩ ꯍꯥꯏꯔꯛꯀꯦꯀꯣ ꯃꯦꯁꯤ ꯔꯣꯅꯥꯜꯗꯣ ꯕꯄꯦ ꯑꯗꯨꯒ ꯀꯩꯕꯥ ꯃꯦꯟꯃꯥꯔ ꯑꯗꯨ ꯃꯔꯤꯈꯛꯇ ꯑꯣꯏꯔꯝꯒꯅꯦꯩꯅ ꯈꯪꯕꯁꯦ ꯑꯇꯩꯗꯤ ꯑꯩ ꯀꯩꯁꯨ ꯈꯪꯉꯔꯣꯏ ꯅꯪꯅ ꯀꯣꯂꯝꯕꯤꯌꯥ ꯍꯦꯛ ꯄꯟꯊꯣꯛꯄꯗ ꯑꯩ ꯈꯪꯉꯔꯣꯏꯕ ꯑꯗꯨꯝ ꯈꯪꯉꯦ ꯍꯩꯔꯤꯕ꯭ꯔꯣ ꯑꯗꯨ ꯅꯨꯄꯥꯗꯨꯁꯨ
ꯃꯥꯗꯤ ꯀꯩꯅꯣ ꯇꯧꯔꯦ ꯃꯥꯁꯨ ꯍꯟꯗꯛꯁꯤꯅ ꯂꯥꯁ ꯋꯥꯔꯜ ꯀꯞꯅꯦꯕ ꯃꯥꯒꯤ ꯑ ꯁꯤꯗ ꯂꯣꯏꯔ ꯑꯗꯨꯝ ꯄꯣꯊꯥꯈ꯭ꯔꯅꯤꯕ
ꯑꯣ ꯑꯣ ꯑꯣꯀꯦ ꯑꯣꯀꯦ ꯑꯗꯨꯗꯤ ꯌꯥꯝꯅ ꯑꯉꯥꯡꯁꯨ ꯅꯠꯇ꯭ꯔꯦꯅ ꯑꯗꯨꯗꯤ ꯃꯥꯁꯦ ꯆꯍꯤꯗꯤ ꯈꯔ ꯂꯩꯗꯅ ꯑꯣꯀꯦ
ꯃꯦꯁꯤ ꯍꯣꯏꯒꯤ ꯑꯗꯨꯃꯥꯏꯅ
ꯂꯦꯡꯒꯥ
ꯊꯥꯔꯇꯤꯒꯅꯦ ꯀꯌꯥꯅꯣꯝ ꯑꯣꯏꯕꯅꯦ ꯃꯥꯏ ꯊꯥꯔꯇꯤ ꯇꯨ ꯐꯣꯔ ꯀꯩꯅꯣꯝ ꯑꯣꯏꯕꯅꯤ ꯖꯦꯝꯁꯀꯤ ꯆꯍꯤꯗꯣ ꯃꯣꯏ ꯃꯣꯏ ꯀꯂꯝꯕꯤꯌꯥꯒꯤ ꯑꯣꯏꯅꯗꯤ ꯃꯥꯁꯨ ꯃꯤꯁꯤ ꯍꯣꯏꯒꯨꯝꯕꯅꯦꯕ ꯀꯅꯂꯝ ꯌꯥꯗꯦ ꯑꯃꯨꯛ ꯃꯥꯁꯦ
ꯑꯣꯀꯦ
ꯃꯇꯝ ꯑꯃꯒꯤ ꯇꯨ ꯊꯥꯎꯖꯟ ꯇꯨ ꯊꯥꯎꯖꯟ ꯐꯣꯔꯇꯤꯟꯒꯤ ꯋꯥꯔꯜ ꯀꯞꯁꯦ
ꯑꯥ
ꯁꯤꯗ ꯃꯥꯅ ꯒꯣꯜꯗꯟ ꯕꯨꯠ ꯂꯧꯋꯦꯕ ꯋꯥꯔꯜ ꯀꯞꯇ ꯑꯗꯨꯗꯒꯤ ꯕ ꯃꯥꯁꯤ ꯐꯖꯅ ꯐꯥꯎꯈꯤ ꯄꯣꯄꯨꯂꯔ ꯑꯣꯏꯈꯤꯁꯦ ꯒꯦꯝꯁꯦ ꯑꯗꯨꯗ ꯆꯍꯤ ꯇ꯭ꯋꯦꯟꯇꯤ ꯊ꯭ꯔꯤꯔ ꯀꯩꯅꯣꯝꯈꯛ ꯁꯨꯗ ꯉꯥꯏꯔꯤꯕꯅꯤ ꯇ꯭ꯋꯦꯟꯇꯤ ꯊ꯭ꯔꯤꯔ ꯇ꯭ꯋꯦꯟꯇꯤ ꯐꯣꯔꯔ
ꯑꯣ ꯑꯣ ꯑꯩ ꯔꯤꯍꯥꯅ ꯁꯤ ꯃꯃꯤꯡꯁꯦ ꯍꯥꯟꯅ ꯀ ꯈꯪꯉꯂꯝꯗꯦꯅꯦ
ꯌꯦꯡꯉꯣ ꯍꯣꯔꯦꯟ ꯑꯗꯨꯝ ꯂꯣꯏꯔ ꯁꯤ ꯂꯣꯏꯔꯒ ꯒꯨꯒꯜꯗ ꯁꯔꯁ
ꯒꯨꯒꯜꯗ ꯌꯦꯡꯒꯦ ꯀꯩ ꯍꯥꯏꯕ ꯃꯃꯤꯡꯗꯣ
ꯖꯦꯝꯁ
ꯖꯦꯝꯁ
ꯑ ꯖꯦꯝꯁ ꯔꯣꯗ꯭ꯔꯤꯒꯦꯁ ꯍ ꯍꯣꯏ ꯍꯣꯏ ꯖꯦꯝꯁ ꯔꯣꯗ꯭ꯔꯤꯒꯦꯁ ꯊꯠꯃꯤ ꯊꯣꯛꯂꯛꯑꯅꯤ ꯀꯂꯝꯕꯤꯌꯟ
ꯑꯣꯀꯦ
ꯃꯁꯛꯁꯨ ꯃꯁꯛꯁꯨ ꯐꯖꯕꯅꯤ ꯌꯦꯡꯉꯣ ꯌꯦꯡꯉꯣ ꯌꯦꯡꯉꯣ ꯍꯧꯖꯤꯛ ꯌꯦꯡꯉꯣ
ꯎꯝ ꯑꯗꯨꯗꯤ ꯅꯪꯗꯤ ꯑꯗꯨꯝ ꯀꯣꯂꯦꯝꯣꯕꯤꯌꯥ ꯑꯗꯨꯝ ꯁꯞꯄꯣꯔꯠ ꯇꯧꯔꯦ ꯀꯩꯅꯣ ꯀꯟꯇ꯭ꯔꯤ ꯋꯥꯏꯁ
ꯑꯩ ꯀꯂꯝꯕꯤꯌꯥꯒ ꯑꯥꯔꯖꯦꯟꯇꯤꯅꯥꯒ ꯑꯅꯤꯗꯣ
ꯑꯣ ꯑꯣ ꯍꯣꯏꯅꯦ ꯃꯤ ꯃꯌꯥꯝꯁꯦ ꯑꯥꯔꯖꯦꯟꯇꯤꯅꯥ ꯃꯌꯥꯝ ꯀꯩꯅꯣ ꯁ ꯄꯣꯠ ꯇꯧꯕꯒꯨꯝ ꯇꯧꯋꯦ
ꯇꯧꯋꯦ ꯌꯥꯝꯃꯦ ꯑꯁ ꯑꯩꯁꯨ ꯀꯣꯜ ꯁꯤ ꯁꯥꯟꯅꯕꯗꯅꯦꯀꯣ ꯑꯅꯝꯕꯅ ꯑꯁ ꯑꯥꯔꯖꯦꯟ ꯇꯤꯅꯥ ꯉꯥꯛꯇꯅꯦ ꯍꯥꯏꯔꯛꯏꯁꯦ ꯃꯤ ꯂꯣꯏꯅꯃꯛ
ꯑꯣ ꯑꯗꯨꯒ ꯀꯩꯅꯣꯗꯤ ꯖꯄꯥꯟꯗꯣ
ꯑꯁ ꯖꯦꯄꯦꯟꯗꯨ ꯅꯨꯡꯁꯤ ꯅꯨꯡꯉꯥꯏꯇꯦ ꯊꯣꯛꯈꯔꯦ ꯂꯩꯍꯧꯔꯦ ꯃꯣꯏ ꯏꯊꯣꯛꯈ꯭ꯔꯦ ꯀꯩꯅꯣꯗ ꯔꯥꯎꯟ ꯑꯣꯐ ꯊꯥꯔꯇꯤ ꯇꯨꯗ ꯄꯣꯍꯧꯔꯦ
ꯑꯣ
ꯕ꯭ꯔꯥꯖꯤꯜꯒ ꯁꯥꯟꯅꯕꯗ ꯅꯍꯥꯟ ꯕ꯭ꯔꯥꯖꯤꯜꯅ ꯇꯨ ꯋꯥꯟꯗ ꯀꯥꯈꯤꯕ ꯕ꯭ꯔꯥꯖꯤꯜ ꯑꯃꯨꯛ ꯄꯨꯍꯧꯔꯦ ꯑꯗꯨ ꯉꯔꯥꯡ
ꯑꯣ ꯖꯄꯥꯟꯁꯤꯁꯨ ꯌꯥꯝ ꯀꯟꯗꯤ ꯀꯟꯕ ꯃꯥꯜꯂꯦꯀꯣ
ꯎꯝ ꯖꯄꯥꯟꯗꯤ ꯐꯖꯩꯍꯦ ꯍꯟꯇꯛ ꯐꯖꯅ ꯁꯥꯟꯅꯩ ꯃꯣꯏꯁꯨ
ꯑꯣ ꯃꯣꯏꯁꯦ ꯀꯩꯅꯣ ꯎꯝ ꯃꯤꯁꯦ ꯌꯥꯝ ꯅꯥꯟꯁꯨ ꯅꯥꯕ ꯃꯥꯜꯂꯦ ꯃꯣꯏ ꯃꯌꯥꯝꯁꯦ
ꯑꯥ ꯃꯣꯏ ꯗꯤꯁꯤꯄ꯭ꯂꯤꯟꯗꯤꯀꯣ ꯑꯁ ꯐꯖꯅꯅꯦ ꯃꯣꯏ ꯄ꯭ꯂꯦꯌꯔ ꯈꯛꯇ ꯅꯠꯇꯅ ꯃꯣꯏ ꯒꯤ ꯕꯣꯜ ꯌꯦꯡꯕ ꯂꯥꯛꯄꯗꯣ
ꯑꯧ
ꯑꯗꯨ ꯃꯌꯥꯝꯁꯤꯁꯨ ꯍꯥꯏꯗꯤ ꯃꯦꯠꯁ ꯃꯦꯠꯁꯦ ꯀꯥꯒꯦꯔꯥ ꯄꯣꯛꯒꯦꯔꯥ ꯑꯗꯨꯝ ꯏꯁꯇꯦꯗꯤꯌꯝꯁꯤꯗ ꯇꯥꯔꯝꯕ ꯄ꯭ꯂꯥꯁꯇꯤꯛꯇꯒꯤ ꯕꯣꯇꯜꯗꯒꯤ ꯀꯩꯗꯒꯤ ꯃꯣꯏ ꯂꯣꯏꯅ ꯂꯧꯊꯣꯛꯄꯤꯗꯣꯏꯅꯤ
ꯑꯥ ꯑꯥ ꯑꯗꯨꯅꯦ ꯃꯣꯏꯒꯤ ꯂꯥꯁꯠ ꯋꯥꯔꯜ ꯀꯞꯇꯁꯨ ꯃꯥꯜꯂꯦ ꯃꯃꯤꯡ ꯌ ꯑꯃ ꯅꯠꯇꯦ ꯑ ꯃꯣꯏꯒꯤꯁꯦ ꯑꯗꯨ ꯑꯗꯨꯒꯤ ꯃꯑꯣꯡꯗꯒꯤ ꯃꯣꯏꯁꯦ ꯌꯥꯝꯅ ꯀꯩꯅꯣ ꯅ꯭ꯌꯨꯁ ꯍꯦꯠꯂꯥꯏꯟꯁꯇ ꯂꯥꯛꯀ ꯈꯤꯑꯕ ꯑꯗꯣ ꯍꯟꯗꯛꯁꯨ ꯑꯗꯨꯝ ꯈꯔ ꯃꯣꯏ ꯀꯩ ꯍꯥꯏꯕ꯭ꯔꯥ ꯕꯦꯛꯁ ꯀꯩꯀꯥ ꯄꯣꯂꯤ ꯕꯦꯛꯁꯔ ꯃꯣꯏꯅ ꯌꯦꯟꯊꯣꯛꯄꯗꯣ ꯑꯃꯣꯠꯄ ꯀꯩꯅꯣ ꯂꯣꯏꯇꯔ ꯇꯧꯔꯝꯒꯅꯣꯅꯀꯣ ꯑꯗꯒꯤ ꯃꯣꯏ ꯈꯔ ꯑꯗꯨꯝ ꯈꯪꯉꯦ ꯕꯣꯜ ꯃꯇꯥꯡꯗꯗꯤ ꯀꯌꯥꯝ ꯈꯪꯗ꯭ꯔꯦ ꯑꯗꯨ ꯑꯣꯏꯔꯁꯨ ꯑꯗꯨ ꯃꯇꯥꯡꯗꯗꯤ ꯈꯔ ꯑꯗꯨꯝ ꯍꯦꯠꯂꯥꯏꯟꯁꯇ ꯎꯕꯅꯤꯅꯀꯣ ꯎꯝ
ꯃꯁꯥ ꯌꯥꯝ ꯂꯥꯜꯂꯤ ꯃꯣꯏ ꯗꯤꯁꯤꯄ꯭ꯂꯤꯟ ꯌꯥꯝ ꯂꯩ ꯃꯤꯅ ꯂꯣꯏ ꯅꯨꯡꯁꯤ ꯃꯣꯏꯁꯦ ꯄꯔꯁꯨ ꯅꯨꯡꯁꯤꯌꯦꯕ ꯃꯤꯅ
ꯑꯣ
ꯍꯥꯏꯗꯤ ꯃꯤ ꯈꯔꯅ ꯄꯣꯔꯁꯨ ꯑꯁ ꯅꯣꯏ ꯄꯣꯁꯅꯨ ꯈꯣꯠꯁꯅ ꯊꯤꯟ ꯊꯤꯅꯒ ꯉꯥꯡꯕꯤꯕꯗꯣ ꯑꯗꯨ ꯇꯧꯗꯦꯕ ꯃꯣꯏꯗꯤ ꯂꯣꯏ ꯅꯨꯡꯁꯤꯕ ꯃꯤꯅ
ꯑꯗꯨꯗꯤ ꯃꯣꯏꯁꯦ ꯁꯦꯃꯤꯐꯥꯏꯅꯦꯜ ꯀꯥꯕꯒꯗꯤ ꯀꯩꯁꯨ
ꯂꯩꯇ꯭ꯔꯦ ꯄꯣꯍꯧꯔꯦ ꯃꯌꯨꯝ ꯍꯜꯂꯝꯃꯅꯤ ꯃꯣꯏ ꯅꯍꯥꯟꯅ ꯍꯧꯖꯤꯛꯇꯤ ꯑꯗꯨꯝ ꯍꯧꯖꯤꯛꯀꯤ ꯏꯁꯇꯦꯖꯁꯤ ꯅꯣꯛ ꯑꯥꯎꯠ ꯏꯁꯇꯦꯖꯅꯦꯕ ꯄꯣꯕꯒ ꯑꯗꯨꯝ ꯂꯩꯍꯧꯗꯣꯏꯅꯦꯕ ꯔꯥꯎꯟ ꯑꯣꯐ ꯁꯤꯛꯁꯇꯤꯟ ꯃꯣꯏ ꯔꯥꯎꯟ ꯑꯣꯐ ꯊꯥꯔꯇꯤ ꯇꯨꯅꯦꯕ ꯂꯩꯍꯧ ꯊꯥꯔꯇꯤ ꯇꯨꯗꯅꯦꯕ
ꯑꯁ ꯑꯣ ꯑꯗꯨꯒ ꯀꯩꯅꯣ ꯗꯤ ꯔꯣꯅꯥꯜ ꯔꯣꯅꯥꯜꯗꯣꯗꯨꯅ ꯀꯩ ꯀꯟꯇ꯭ꯔꯤꯅꯣ ꯃꯥꯅ ꯔꯤꯄ꯭ꯔꯖꯦꯟ ꯇꯧꯕꯁꯦ
ꯄꯣꯔꯇꯨꯒꯜ ꯄꯣꯔꯇꯨꯒꯜꯅꯦ ꯍꯣꯔꯦꯟ ꯂꯩꯕꯅꯦ ꯃꯣꯏꯒꯤ
ꯑꯣ ꯑꯣ ꯑꯣ ꯃꯣꯏꯗꯤ ꯑꯗꯨꯗꯤ ꯀꯩꯅꯣ ꯇꯧꯔꯤꯅꯦꯗ ꯁ꯭ꯇꯤꯜ ꯏꯟ ꯗ ꯀꯩꯅꯣ ꯒꯦꯝꯗ ꯂꯩꯔꯤꯀꯣ ꯃꯣꯏ ꯑꯗꯨꯗꯤ
ꯍꯣꯔꯦꯟ ꯍꯣꯔꯦꯟ ꯀꯥꯔꯗꯤ ꯂꯩꯈꯤꯅꯤ ꯄꯔꯗꯤ ꯃꯣꯏꯁꯨ ꯍꯟꯗꯣꯏꯅꯤ
ꯑꯣ
ꯁ꯭ꯄꯦꯟꯒ ꯂꯩꯕ
ꯍꯣꯔꯦꯟ ꯍꯣꯔꯦꯟ ꯑꯦꯠꯂꯤꯁ ꯌꯦꯡ ꯇꯥꯔꯦ ꯃꯣꯏ ꯄꯧꯗꯣꯏꯔ ꯄꯔꯣꯏꯗꯣꯏꯔꯥ ꯍꯥꯏꯗꯤ
ꯎ
ꯃꯦꯠꯁ ꯌꯦꯡꯗ꯭ꯔꯁꯨ ꯍꯪ ꯇꯥꯔꯦ ꯃꯤ ꯃꯌꯥꯝ ꯌꯦꯡꯕꯗꯨꯗ ꯎꯝ ꯃꯁꯛꯁꯨ ꯐꯖꯩ ꯔꯣꯅꯥꯜꯗꯣꯅꯤꯀꯣ
ꯐꯖꯩ ꯐꯖꯩ
ꯃꯁꯥꯛꯁꯨ ꯐꯖꯩ ꯃꯥꯏ ꯅꯨꯄꯤ ꯃꯁꯥꯛꯁꯨ ꯑꯗꯨꯝ ꯐꯖꯩ ꯑꯦꯚ꯭ꯔꯤꯊꯤꯡ ꯀꯩ ꯍꯥꯏꯁꯤꯔꯦ ꯄꯔꯐꯦꯛ ꯍꯥꯏꯇꯥꯔꯦ
ꯏꯁ ꯄꯔ ꯐꯦꯛ
ꯐꯨꯠꯕꯣꯜꯒꯁꯨ ꯍꯩꯕ ꯎꯝ ꯅꯪꯗꯤ ꯕꯣꯜꯗꯨ ꯁꯥꯟꯅꯕ꯭ꯔꯣ ꯍꯥꯏꯔꯤꯕ꯭ꯔꯣ
ꯁꯥꯟꯅꯩ ꯑꯗꯨꯝ ꯑꯩꯁꯨ ꯑꯩ ꯏꯁꯥꯅ ꯍꯩꯗꯤ ꯀꯃꯥꯏ ꯍꯥꯏꯅꯤ
ꯑꯗꯨꯅꯦ